ꯍꯜꯂꯣ ꯍꯧꯖꯤꯛꯇꯣ ꯑꯩ ꯑꯩ ꯇꯣꯄꯤꯛꯇꯣ ꯂꯣꯏꯁꯤꯟꯈ꯭ꯔꯕꯅꯦ ꯅꯪ ꯇꯥꯛꯑꯅ ꯈꯪꯕ꯭ꯔꯥ ꯑꯩ ꯃꯨꯠꯂꯦꯁꯨ ꯈꯪꯗꯕ ꯑꯗꯨꯏꯒꯤꯀꯣ ꯑꯁꯦꯡꯕ ꯑꯩꯗꯤ ꯄꯨꯔꯥ ꯉꯥꯡ ꯂꯩꯦꯕꯅꯦ ꯅꯪ ꯄꯤꯁꯥꯛ ꯍꯣꯏ ꯎꯕ ꯑꯗꯨꯣ ꯑꯩ ꯍꯥꯏꯕꯗꯣ ꯁ꯭ꯇꯣꯛꯀꯤꯡ ꯏꯟꯇꯔꯚꯤꯌꯨꯗꯨꯁꯨ ꯁ꯭ꯇꯣꯛꯀꯤꯡ ꯍꯥꯞꯄ ꯌꯥꯕ꯭ꯔꯣꯕ
ꯑ ꯍꯥꯞꯇꯣꯏꯅꯦ ꯃꯣꯏꯒꯤꯗꯤꯀꯣ ꯕꯦꯁꯤꯛꯅꯦꯕꯀꯣ ꯏꯁꯀꯥꯔꯠꯇꯣ ꯍꯥꯞꯀꯅꯤꯀꯣ ꯃꯣꯏꯒꯤ ꯏꯁꯀꯥꯔꯠ ꯍꯥꯞꯀꯅꯤ ꯕ꯭ꯂꯦꯖꯔꯗꯣ ꯍꯥꯞꯀꯅꯤ ꯃꯅꯨꯡꯗ ꯋꯥꯏꯗ ꯍꯥ ꯍꯥꯞꯀꯅꯤ ꯑꯗꯨꯒ ꯕꯟ ꯇꯧꯔꯅꯤ ꯑꯗꯨꯒ ꯏꯁꯇꯣꯀꯤꯡ ꯑꯃ ꯍꯥꯞꯀꯅꯤ ꯑꯗꯨꯒ ꯁꯨꯁ ꯕ꯭ꯂꯦꯛꯇꯣ ꯍꯤꯜ ꯈꯔ ꯇꯧꯕꯗꯣ ꯌꯥꯝ ꯋꯥꯡꯗꯕꯤꯗ ꯈꯔ ꯑꯗꯨꯝ ꯍꯥꯞꯄꯨꯔꯅꯤ ꯑꯗꯨꯒ ꯑꯗꯨꯗꯣ ꯑꯗꯨꯝ ꯌꯥꯔꯦ
ꯃꯣꯏ ꯃꯍꯥꯎꯁꯥ ꯃꯣꯏ ꯍ ꯃꯣꯏ ꯍꯥꯏꯠ ꯂꯧꯕꯁꯦ ꯀꯌꯥꯗꯒꯤ ꯂꯧꯕ꯭ꯔꯣ ꯃꯣꯏꯁꯦ
ꯑꯣꯟ ꯋꯥꯟ ꯐꯤꯐꯇꯤ ꯇꯨ ꯁꯦꯟꯇꯤꯃꯤꯇꯔ ꯑꯣꯏꯕꯅꯦ ꯇꯔꯥ ꯑꯗꯨꯗ ꯂꫭ ꯑꯥ ꯐꯥꯏꯚ ꯄꯣꯏꯟ ꯇꯨꯗꯒꯤ ꯍꯧꯒꯅꯤ
ꯍꯣꯏ ꯐꯥꯏꯚ ꯄꯣꯏꯟ ꯇꯨꯅꯦꯕ ꯑꯗꯨꯗꯤ
ꯑꯣ ꯅꯪꯗꯤ ꯐꯥꯏꯚ ꯄꯣꯏꯟ ꯊ꯭ꯔꯤ ꯇꯨꯗ ꯌꯥꯎꯔꯝꯅꯤꯗ
ꯊ꯭ꯔꯤꯗꯤ ꯍꯦꯟꯕꯅꯦ ꯐꯥꯏꯚ ꯄꯣꯏꯟ ꯐꯣꯔꯅꯦ ꯐꯥꯒꯤꯔꯣ
ꯅ ꯑꯗꯨꯅꯦ ꯅꯪ ꯋꯥꯡꯉꯦ ꯕ ꯑꯩ ꯑꯗꯨ ꯌꯥꯒꯅꯤꯕ ꯅꯪꯗꯤ ꯅꯪ ꯋꯥꯡꯉꯦ ꯑꯥ
ꯑꯩ ꯍꯥꯏꯠꯅꯦ ꯍꯥꯏꯠ ꯅꯠꯇꯦꯕ ꯑꯩ ꯄꯔꯣꯕꯂꯦꯝꯁꯦꯀꯣ ꯑꯩꯒꯤ ꯋꯦꯠꯁꯦ ꯑꯩ ꯆꯍꯤꯒ ꯋꯦꯠꯁꯦ ꯆꯠꯅꯗ꯭ꯔꯗꯤꯀꯣ ꯌꯥꯗꯦꯕ ꯑꯗꯨꯁꯨ ꯑꯩ ꯋꯦꯠꯁꯤꯅ ꯃꯤꯅ ꯌꯥꯝꯃꯦꯅ ꯇꯥꯟꯕ ꯃꯤ ꯑꯩꯅꯗꯤꯀꯣ ꯑꯩꯁꯤꯅ ꯁꯣꯟꯃꯟꯕ ꯑꯩ ꯋꯦꯠꯁꯦ ꯍꯧꯖꯤꯛꯇꯤ ꯇꯥꯔꯝꯃꯅꯤ ꯐꯣꯔꯇꯤ ꯐꯥꯏꯚꯒꯨꯝꯕ
ꯑꯈꯥꯏꯗꯗꯜꯆꯦ ꯑꯗꯨꯝ ꯃꫭꯏꯗꯤ ꯃꯣꯏꯗꯤꯀꯣ ꯅꯧꯔꯤ ꯃꯈꯩꯗꯤ ꯑꯃꯨꯛꯀ ꯐ꯭ꯔꯦꯁꯔꯁꯨ ꯄꯥꯝꯒꯅꯤꯀꯣ ꯑꯗꯨꯒ ꯁꯣꯟꯕꯁꯨ ꯄꯥꯝꯒꯅꯤꯀꯣ ꯑꯗꯨꯒ ꯑꯗꯨꯝ ꯅꯪ ꯅꯪ ꯍꯤꯟꯗꯤꯗꯤ ꯍꯩꯖꯕ ꯅꯠꯇ꯭ꯔꯣ
ꯍꯤꯟꯗꯤꯁꯦ ꯑꯥ ꯉꯥꯡꯕꯗ ꯈꯤ ꯈꯤꯇꯪꯗꯤ ꯋꯥꯏ ꯑꯗꯨꯁꯨ ꯑꯗꯨꯝ ꯚꯥꯞꯁꯨ ꯇꯥꯏ ꯑꯗꯨ ꯍꯣꯏ
ꯑꯣ ꯑꯗꯨꯗꯤ ꯌꯥꯔꯦ ꯀꯔꯤ ꯑꯩꯒꯤ ꯃꯤꯡ ꯑꯗꯨꯅꯦ ꯑꯩꯒꯤ ꯃꯤꯡ ꯑꯁꯤ ꯀꯧꯋꯦ ꯑꯩ ꯁꯤ ꯂꯝꯗꯒꯤꯅꯦ ꯑꯩ ꯑꯁꯤ ꯄꯥꯝꯕꯒꯤ ꯂꯥꯛ ꯂꯄꯅꯦ ꯑꯩ ꯁꯤ ꯇꯧꯅꯤꯡꯕꯒꯤ ꯅꯣꯏꯒꯤꯁꯦ ꯐꯕꯒꯤ ꯂꯥꯛꯄꯅꯤ ꯑꯗꯨꯃꯛ ꯍꯥꯏꯔꯝꯕꯗ ꯑꯗꯨꯝ ꯌꯥꯔꯦ ꯑꯗꯣ ꯈꯔꯗꯤꯀꯣ ꯁꯨꯃꯥꯏꯅ ꯍꯪꯉꯦ ꯍꯥꯏꯕꯅꯦ ꯑꯁꯤ ꯅꯪꯒꯤ ꯁꯔꯥꯎꯟꯗꯤꯡꯗ ꯂꯩꯕꯁꯦ ꯈꯔ ꯗꯤꯁꯀ꯭ꯔꯥꯏꯞ ꯇꯧꯔꯛꯑꯣꯒꯨꯝꯕ ꯑꯗꯨꯝ ꯁꯝꯂꯞꯅ ꯑꯗꯨꯝ ꯍꯥꯏꯗꯤ ꯑꯁꯤꯗ ꯅꯪꯒꯤ ꯇꯦꯕꯜ ꯑꯁꯤꯗ ꯇꯦꯕꯜ ꯑꯃ ꯂꯩꯌꯦ ꯑꯗꯨꯗ ꯆꯦ ꯊꯝꯃꯦꯒꯨꯝꯕ ꯑꯗꯨꯒꯨꯝꯕꯗꯣ ꯑꯗꯨꯝ ꯍꯤꯟꯗꯤꯗ ꯉꯥꯡꯒꯗꯕ ꯍꯣꯏ ꯍꯣꯏ
ꯅꯩꯊꯥꯔꯒꯦ ꯑꯗꯨꯗꯤ ꯌꯦ ꯑꯥꯞꯀꯥ ꯇꯦꯕꯜ ꯍꯦ ꯑꯣ
ꯉꯥꯛꯏ ꯑꯩꯗꯤꯀꫭ ꯑꯩꯗꯤ ꯃꯍꯧꯁꯥꯁꯨ ꯑꯩꯗꯤ ꯍꯤꯟ ꯍꯤꯟꯇꯤꯁꯦ ꯌꯥꯝ ꯉꯥꯡꯕ ꯄꯥꯝꯃꯦ ꯑꯁꯤꯁꯨ ꯐꯥꯒꯤ ꯐꯔꯥꯡ ꯑꯗꯨꯝ ꯄꯪꯉꯥꯡ ꯉꯥꯡꯉꯦꯕ ꯑꯩꯈꯣꯏ ꯃꯔꯨꯞꯁꯤꯡꯗꯀꯣ ꯑꯗꯨꯃꯥꯏꯅ
ꯑꯗꯨ ꯐꯕꯅꯤ ꯑꯩꯈꯣꯏꯗꯤ ꯉꯥꯡꯃꯟꯗꯕꯒꯤ ꯑꯩꯈꯣꯏꯗꯤ ꯉꯥꯡꯃꯟꯗꯕꯒꯤ ꯀꯨꯏ ꯌꯥꯝ ꯂꯨꯕꯗꯤ ꯍꯪꯔꯣꯏ ꯃꯣꯏꯁꯨ ꯍꯥꯏꯗꯤ ꯅꯪꯒꯤ ꯑ ꯑꯩꯈꯣꯏꯒꯤ ꯃꯦꯟ ꯂꯦꯡꯒ꯭ꯋꯦꯁꯁꯦ ꯍꯤꯟꯗꯤ ꯅꯠꯇꯕꯅꯤꯅ ꯃꯣꯏꯁꯦ ꯍꯤꯟꯗꯤꯗꯨꯗꯤ ꯈꯔꯗꯤ ꯌꯦꯡꯔꯛꯀꯅꯤꯕ ꯑꯗꯨ ꯑꯣꯏꯔꯁꯨ ꯑꯩꯈꯣꯏꯅ ꯉꯥꯡꯕ ꯒ꯭ꯌꯥꯟ ꯇꯥꯕ ꯇꯧꯔꯗꯤ ꯃꯣꯏꯁꯨ ꯑꯣ ꯁꯤꯗꯤ ꯑꯗꯨꯝ ꯌꯥ ꯍꯥꯏꯒꯅꯤ ꯑꯗꯨꯝ ꯋꯥꯡꯁꯨ ꯋꯥꯡꯉꯦ ꯑꯗꯨꯒ ꯀꯩꯅꯣꯁꯨ ꯇꯧꯋꯦ ꯒ꯭ꯔꯨꯃꯤꯡꯁꯨ ꯍꯩꯌꯦ ꯅ ꯑꯗꯨꯗ ꯈꯔ ꯇꯧꯔꯗꯤ ꯃꯣꯏꯁꯨ ꯈꯔ ꯄꯥꯝꯖ ꯅꯤꯕ ꯒ꯭ꯔꯨꯃꯤꯡ ꯉꯛꯇ ꯍꯩꯗ꯭ꯔꯁꯨ ꯍꯩꯔꯁꯨ ꯑꯃꯨꯛꯀ ꯂꯣꯟꯗꯣ ꯀꯃꯨꯅꯤꯀꯦꯁꯟꯗꯣ ꯋꯥꯠꯂꯗꯤ ꯃꯣꯏꯁꯨ ꯑꯃꯨꯛꯀ ꯄꯥꯝꯗꯦꯕ
ꯎꯝ ꯍꯥꯥ ꯈꯪꯗꯦꯗ ꯑꯗꯨ ꯑꯥ ꯇ꯭ꯔꯥꯏꯗꯤ ꯂꯤꯃꯤꯠ ꯂꯩꯇꯦ ꯂꯩꯇꯦꯀꯣ ꯃꯣꯏ ꯑꯗꯨ ꯑꯗꯨꯝ ꯇ꯭ꯔꯥꯏ ꯇꯧ ꯌꯥꯏꯀꯣ
ꯌꯥꯝꯅꯗꯤ ꯑꯩꯈꯣꯏꯒꯤ ꯆꯍꯤ ꯈꯨꯕꯁꯤꯡꯅ ꯂꯩꯇꯦ ꯂꯩꯇꯦ ꯕꯠ ꯌꯥꯝ ꯑꯣꯜ ꯑꯣꯏꯔꯗꯤ ꯃꯨꯛ ꯈꯝꯗꯕꯅꯦ ꯇ꯭ꯋꯦꯟꯇꯤ ꯋꯥꯟ ꯑꯗꯨ ꯇ꯭ꯋꯦꯟꯇꯤ ꯋꯥꯟꯗꯒꯤ ꯑꯃꯨꯛ ꯏꯟꯇꯔꯅꯦꯁꯅꯦꯜ ꯅꯪ ꯏꯤꯟꯗꯤꯌꯥꯟ
ꯍꯥ
ꯍꯜꯂꯣ ꯇꯥꯕ꯭ꯔꯥ
ꯑꯣ
ꯀꯩꯅꯣꯗꯣ ꯅꯪ ꯆꯍꯤ ꯍꯧꯖꯤꯛꯁꯦ ꯀꯩꯅꯣ ꯑꯣꯏꯈ꯭ꯔꯦꯕ ꯆꯍꯤ ꯑꯩꯠꯇꯤꯟꯁꯤꯗ ꯅꯪꯁꯦ ꯈꯜꯂꯛꯈ꯭ꯔꯦꯕꯀꯣ ꯅꯪꯁꯦ ꯇꯦꯚꯦꯟ ꯀ꯭ꯔꯨꯁꯦ ꯈꯜꯂꯛ꯭ꯔꯦ ꯊꯦꯜꯂꯛ ꯀꯥꯟꯗꯅ ꯑꯦ ꯗꯣꯃꯦꯁꯇꯤꯛꯀꯤ ꯇꯧꯔꯛꯀꯅꯤꯕ ꯅꯪ ꯗꯣꯃꯦꯁꯇꯤꯛꯇ ꯇꯧꯔꯒ ꯀꯣꯟꯅ ꯅꯪ ꯆꯍꯤ ꯇ꯭ꯋꯦꯟꯇꯤ ꯋꯥꯟ ꯌꯧꯔꯛꯑꯗꯤꯅ ꯏꯟꯇꯔꯅꯦꯁꯅꯦꯜꯒꯤ ꯇꯧꯕ ꯌꯥꯔꯦ ꯏꯕꯟ ꯁꯤ ꯑꯥ
ꯍꯣꯏ
ꯍꯥꯏꯌꯣ
ꯑꯦꯛꯖꯥꯝꯄꯜꯗ ꯑꯩꯁꯦ ꯁꯤ ꯅꯦꯛꯁ ꯌꯔ ꯅꯦꯛꯁ ꯌꯔ ꯍꯥꯏꯔꯤꯁꯦꯕꯀꯣ ꯅꯦꯛꯁ ꯌꯔꯗꯗꯤ ꯑꯩ ꯇꯤꯟ ꯁꯨꯔꯅꯦꯕꯀꯣ ꯐꯖꯅ ꯑꯗꯨꯗ ꯑꯩ ꯆꯪꯈ꯭ꯔꯦ ꯍꯥꯏꯁꯦꯕꯀꯣ ꯆꯪꯉꯒ ꯑꯩꯁꯦ ꯑꯗꯨ ꯁꯨꯈ꯭ꯔꯦ ꯁꯨꯔꯒ ꯆꯍꯤ ꯑꯥꯐꯇꯔ ꯇ꯭ꯋꯦꯟꯇꯤ ꯇꯨ ꯌꯧꯕ ꯍꯦꯛ ꯆꯍꯤ ꯑꯍꯨꯝ ꯂꯣꯏꯔꯒ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨꯗ ꯌꯧꯕ ꯍꯦꯛ ꯑꯩꯁꯦ ꯏꯝꯔꯦꯁ ꯇ꯭ꯔꯥꯏ ꯇꯧꯅꯤꯡꯕꯀꯣ ꯏꯃꯦꯃꯦꯖꯁꯤꯡ ꯁꯤꯡꯗꯤ ꯃꯣꯏ ꯍꯣꯏ ꯇꯨ ꯇ꯭ꯋꯦꯟꯇꯤ ꯇꯨ ꯇ꯭ꯋꯦꯟꯇꯤ ꯇꯨꯗꯒꯤ ꯂꯧꯕꯅꯦꯕ ꯃꯣꯏꯁꯦ ꯑꯗꯨ ꯑꯗꯨ ꯑꯃꯨꯛꯀ ꯇ꯭ꯔꯥꯏ ꯇꯧꯅꯤꯡꯕꯀꯣ ꯃꯣꯏꯒꯤ ꯂꯣꯟꯒꯨꯝꯕ ꯇꯥꯃꯣ
ꯗꯥꯎ ꯐꯔꯒ ꯏꯟꯗꯤꯒꯣꯗ ꯌꯥꯎꯖꯔꯗꯤꯀꯣ ꯃꯤ ꯑꯁꯤ ꯁꯤ ꯑꯃ ꯖꯟ ꯂꯥꯡꯒꯤ ꯃꯆꯥꯗꯤ ꯄꯔꯦꯟꯗꯒꯨꯝꯕ ꯏꯟꯇꯔꯅꯦꯁꯅꯦꯜ ꯌꯧꯕꯁꯨ ꯌꯥꯎꯋꯦꯅ ꯃꯥꯗꯤ ꯃꯔꯛ ꯃꯔꯛꯇ ꯐ꯭ꯂꯥꯏꯠ ꯠꯇꯣ ꯍꯥꯏꯗꯤ ꯏꯟꯗꯤꯒꯣꯗꯤ ꯃꯔꯛ ꯃꯔꯛꯇ ꯏꯟꯇꯔꯅꯦꯁꯅꯦꯜ ꯄꯥꯏꯌꯦꯕ
ꯎꯝ
ꯑꯗꯨꯅ ꯑꯗꯨꯝ ꯑꯗꯨꯝ ꯆꯍꯤ ꯁꯨꯗ꯭ꯔꯁꯨ ꯍꯥꯏꯐꯦꯠ ꯅꯪ ꯑꯗꯨꯝ ꯆꯠꯄꯗ ꯑꯦꯠꯂꯤꯁ ꯋꯥꯟ ꯗꯦ ꯇꯨ ꯗꯦꯁ ꯏꯁꯇꯦꯗꯤ ꯑꯗꯨꯝ ꯇꯧꯔꯛꯄꯁꯨ ꯂꯩꯕ ꯂꯩꯔꯛꯀꯅꯦꯕ
ꯑ ꯅꯪ ꯑꯗꯨꯝ ꯗꯥꯎ ꯅꯔꯥꯏꯕꯛꯇ ꯂꯩꯔꯦ ꯆꯠꯄ ꯈꯣꯠꯄꯒꯤꯗꯤ
ꯍꯣꯏ ꯑꯗꯨ ꯅꯨꯄꯤꯃꯂ ꯌꯥꯝ ꯐꯕꯣ ꯍꯥꯏꯅ
ꯎꯝ ꯃꯥꯗꯤꯀꯣ ꯑꯃꯛ ꯍꯥꯏꯔꯗꯤ ꯃꯥꯏꯁꯨ ꯊꯥꯕꯒꯤꯀꯣ ꯍꯥꯏꯗꯤ ꯏꯀꯥꯏꯕꯗꯣ ꯄꯥꯛ ꯈꯪꯗꯦꯕ ꯍꯥꯏꯗꯤ ꯗ꯭ꯔꯣ ꯗ꯭ꯔꯣ ꯗ꯭ꯔ ꯑꯩ ꯇꯧꯕꯅꯤ ꯍꯥꯏꯔꯗꯤ ꯑꯗꯨꯝ ꯇꯧꯖꯕꯁꯤꯡꯗꯨꯅꯦꯕ
ꯍꯣꯏ ꯃꯥꯉꯂꯦ ꯁꯛꯁ ꯃꯥ ꯃꯥ ꯅꯦꯝꯗꯤ ꯅꯦꯝꯕꯅꯦ ꯃꯥ ꯅꯦꯝꯗꯤ ꯅꯦꯝꯕꯅꯦ
ꯑꯗꯨꯅꯦ ꯅꯦꯝꯕꯅꯦ ꯃꯥ ꯅꯦꯝꯗꯤ ꯅꯦꯝꯕꯅꯦ ꯑꯗꯨ ꯌꯦꯡꯉꯣ ꯃꯥꯗꯣ ꯃꯃꯥꯏ ꯊꯥꯕꯒꯤ ꯌꯦꯡꯉꯣ ꯍꯥꯏꯗꯤ ꯀꯟꯐꯤꯗꯦꯟꯁ
ꯀꯟꯐꯤꯗꯦꯟꯁ ꯂꯦꯚꯦꯜꯗꯣ ꯈꯤꯇꯪ ꯍꯦꯟꯖꯤꯟꯅꯕ
ꯁꯦ ꯋꯥꯡꯃꯟꯈ꯭ꯔꯕꯒꯤ ꯑꯁ ꯑꯁꯤ ꯒꯥꯔꯤꯁꯣ ꯅꯇ꯭ꯔꯗꯤ ꯆꯠꯄ ꯌꯥꯗꯕ꯭ꯔꯥ ꯈꯪꯗꯦ
ꯑꯦꯁꯇꯤꯝ ꯂꯦꯚꯦꯜꯒꯥꯁꯦ ꯂꯣꯏ ꯑꯥ ꯌꯧꯈ꯭ꯔꯕꯅꯦ ꯑꯗꯣ ꯃꯥꯒꯤ ꯏꯁꯇꯦꯇꯁꯁꯦ ꯑꯗꯨꯝ ꯌꯦꯡꯕꯅꯦꯕꯀꯣ ꯅꯝꯕꯔ ꯂꯩꯕ ꯑꯗꯨꯗ ꯑꯗꯨꯝ ꯌꯦꯡꯕ ꯀꯥꯟꯗꯁꯨ ꯃꯥꯗꯤ ꯑꯗꯨꯝ ꯅꯣꯡꯉꯠꯄꯒ ꯆꯞꯝꯅꯣ ꯃ ꯍꯧꯖꯤꯛ ꯃ ꯄꯥꯟꯗ꯭ꯔꯦ ꯀꯨꯝꯕꯗ ꯂꯧꯔꯒ
ꯑꯗꯨ ꯃꯥꯏ ꯁꯦꯂꯔꯤꯁꯦ ꯍꯣꯏ ꯑꯍꯣꯏ ꯑꯗꯨ ꯃ ꯁꯦꯀꯤꯔꯤꯁꯦ ꯀꯌꯥꯒꯨꯝꯕ ꯑꯣꯏꯔꯝꯒꯗꯕ ꯃꯥꯟꯕ꯭ꯔꯥ
ꯃꯣꯏ ꯁꯤꯁ ꯐꯤꯐꯇꯤꯟ ꯁꯤꯛꯁꯇꯤꯟꯗꯒꯤꯗꯤ ꯑꯗꯨꯝ ꯍꯧꯕꯅꯦ ꯁꯦꯚꯦꯟꯇꯤꯟꯗꯒꯤ ꯐ꯭ꯔꯦꯁꯔ ꯍꯣꯏꯒꯤꯗꯤ
ꯏꯟꯗꯤꯒꯣꯁꯦ
ꯑꯥ ꯏꯟꯗꯤꯒꯣꯒꯤꯁꯨ ꯍꯣꯏ ꯑꯣꯏꯔꯝꯒꯅꯤ ꯑꯣꯏꯔꯝꯒꯅꯤ ꯈꯪ ꯏꯁꯤꯀꯣꯒꯤꯁ ꯀ ꯀꯩꯅꯣꯁꯨ ꯏꯟꯇꯔꯅꯦꯁꯅꯦꯜ ꯑꯗꯨꯝ ꯃꯔꯥꯡ ꯄꯥꯏꯕꯅꯤꯅ ꯈꯪꯗꯦꯅꯦ ꯇ꯭ꯋꯦꯟꯇꯤꯒꯨꯝꯕꯗꯤ ꯑꯗꯨꯝ ꯌꯥꯎꯔꯝꯕ ꯌꯥꯏ ꯏꯟꯁꯦꯟꯇꯤꯞ ꯀꯩꯀꯥ ꯂꯩꯔꯒ
ꯍꯥꯏꯕ ꯉꯝ ꯑꯗꯨꯗ ꯑꯗꯨꯁꯨꯀꯣ ꯃꯤꯅ ꯈꯔꯅꯗꯤ ꯂꯥꯏꯔꯤꯛꯁꯨ ꯑꯗꯨꯝ ꯄꯥꯒꯗꯕ ꯑꯗꯨꯁꯦ ꯍꯥꯏꯗꯤ ꯃꯣꯏꯗꯤ ꯑꯦꯛꯖꯥꯝ ꯃꯔꯛ ꯃꯔꯛꯇ ꯑꯦꯛꯖꯥꯝꯒꯨꯝꯕ ꯇꯧꯍꯟꯕ ꯃꯥꯜꯜꯂꯤꯦꯕ
ꯏꯅꯤꯒꯍꯦ
ꯏ ꯀꯣ ꯑꯦꯕ꯭ꯔꯤ ꯑꯦꯔꯂꯥꯏꯟ
ꯇꯜꯂꯦꯗ ꯂꯥꯏꯔꯤꯛ ꯄꯥꯕ ꯇꯟꯕꯩ ꯑꯗꯨꯒꯤ ꯏꯌꯥꯔ ꯂꯥꯏꯟ ꯍꯥꯏꯕꯗꯣ ꯑꯗꯨ ꯆꯨꯁ ꯇꯧꯔꯒ
ꯑꯩꯁꯨ ꯑꯗꯨꯅꯦ ꯑꯗꯨꯗꯣ ꯌꯦꯡꯉꯣ ꯑ ꯀꯩꯅꯣꯗꯣ ꯍꯧꯖꯤꯛꯀꯤ ꯑꯦꯌꯥꯔꯂꯥꯏꯟꯁꯦ ꯃꯤ ꯍꯥꯏꯗꯤ ꯃꯊꯛꯇ ꯑꯦꯔꯣꯄ꯭ꯂꯦꯟ ꯃꯊꯛꯇ ꯄꯥꯏꯕꯅꯤꯅ ꯀꯃꯥꯏꯅ ꯇꯧꯒꯅꯤ ꯈꯣꯠꯀꯅꯤ ꯑꯗꯨꯝ ꯂꯩꯔꯤ ꯄꯥꯏ ꯍꯥꯏꯩꯌꯦꯕꯀꯣ ꯑꯩ ꯑꯗꯨꯝ ꯍꯪꯉꯦꯕ ꯃꯣꯏ ꯂꯩꯔꯤꯁꯦ ꯄꯥ ꯄꯥꯔꯒ ꯑꯗꯨꯝ ꯑꯦꯛꯖꯥꯝ ꯑꯗꯨꯒ ꯂꯥꯏꯛ ꯁꯗꯟꯂꯤ ꯄꯥꯏꯂꯣꯗꯅꯒꯨꯝꯕ ꯃꯣꯏꯒꯤ ꯄꯥꯏꯂꯣ ꯀꯩꯅꯣꯁꯤꯡꯗꯣ ꯑꯗꯨꯅ ꯇꯨꯏꯁꯟ ꯍꯪꯕꯒꯨꯝꯕ ꯑꯗꯨꯝ ꯈꯨꯝꯕ ꯀꯃꯥꯏ ꯇꯧꯒꯗꯕꯅꯤ ꯍꯥꯏꯌꯦꯕ
ꯃꯣꯏꯁꯨ ꯑꯦꯗꯚꯥꯟꯇꯦꯖ ꯗꯤꯁꯑꯦꯠꯚꯥꯟꯇꯦꯖ ꯂꯩꯔꯤꯅꯤ ꯀꯩꯅꯣ
ꯍꯣꯏ ꯑ ꯑꯗꯨꯗꯤ ꯑꯗꯨꯗꯤ ꯏꯟꯁꯇ꯭ꯔꯛꯁꯟ ꯄꯥꯕ ꯀꯃꯥꯏꯅꯅꯦꯗ ꯑꯗꯨ
ꯍꯣꯏ ꯏꯟꯁꯇ꯭ꯔꯛꯁꯟ ꯄꯥꯕ ꯑꯦꯛꯖꯥꯝ ꯇꯧꯒꯅꯤ ꯑꯗꯨꯒ ꯃꯣꯏꯒꯤ ꯇ꯭ꯔꯦꯅꯤꯡ ꯇ꯭ꯔꯦꯅꯤꯡꯒꯨꯝꯕꯗꯤ ꯑꯗꯨꯝ ꯂꯥꯏꯕ ꯃꯥꯜꯂꯦꯗ ꯇ꯭ꯔꯦꯅꯤꯡꯗꯤ ꯍꯥꯏꯗꯤ ꯐꯤꯖꯤꯀꯦꯜ ꯂꯤ ꯀꯩꯅꯣ ꯇꯧꯒꯗꯕꯅꯤꯅꯀꯣ ꯑꯩꯈꯣꯏꯒꯤꯗ ꯍꯥꯏꯗꯤ ꯃꯈꯜꯗ ꯂꯥꯏ ꯂꯥꯏꯔꯤꯛ ꯄꯥꯏ ꯂꯥꯏ ꯄꯥꯒꯗꯕꯗꯤ ꯅꯠꯇ ꯠꯇꯕꯅꯤꯅ ꯐꯤꯖꯤꯀꯦꯜ ꯍꯦꯟꯅ ꯑꯃꯨꯛ ꯅꯨꯡꯉꯥꯏꯔꯤꯑꯗꯅ
ꯎꯝ ꯃꯣꯏ ꯁ꯭ꯋꯤꯃꯤꯡꯒꯨꯝꯕ ꯇꯝꯒꯦꯔꯥ ꯃꯣꯏ ꯏꯌꯥꯔꯂꯥꯏꯟꯁꯤꯡꯁꯦ
ꯁ꯭ꯋꯤꯝꯃꯤꯡ ꯇꯝꯅꯣꯏꯗ ꯃꯤ ꯂꯥꯏꯐ ꯂꯥꯏꯐ ꯒꯥꯔꯗ ꯂꯩꯈ꯭ꯔꯔꯕꯣ
ꯎꯝ
ꯍꯣꯏ ꯑꯩꯈꯣꯏ ꯏꯔꯣꯏꯕ ꯍꯩꯇ꯭ꯔꯁꯨ ꯀꯣ ꯏꯔꯣꯏꯕ ꯍꯩꯇ꯭ꯔꯁꯨ ꯃꯣꯏ ꯒꯤ ꯂꯥꯏꯐ ꯒꯥꯔꯗꯠꯅ ꯑꯗꯨꯝ ꯑꯗꯨꯝ ꯀꯩꯅꯣ ꯇꯧꯋꯕ ꯏꯔꯣꯏꯕ ꯍꯩꯇꯕ ꯌꯥꯗꯦ ꯍꯥꯏꯕ ꯂꯩꯇꯦꯕ ꯑꯗꯨꯝ ꯃꯣꯏꯒꯤ ꯇ꯭ꯔꯦꯅꯤꯡꯗꯨꯗꯤ ꯌꯥꯎꯒꯅꯤ ꯕꯠ ꯂꯥꯏꯐ ꯒꯥꯔꯗ ꯑꯗꯨꯝ ꯍꯥꯞꯇꯤ ꯍꯥꯞꯂꯅꯦꯕ ꯃꯔꯝꯗꯤ ꯅꯪꯁꯨ ꯑꯣꯁꯦꯟ ꯃꯌꯥꯏꯗ ꯇꯥꯔꯦ ꯍꯥꯏꯔꯁꯦ ꯅꯪ ꯀꯌꯥꯝ ꯏꯔꯣꯏ ꯕ ꯍꯩꯔꯁꯨ ꯂꯥꯏꯕ ꯒꯥꯔꯗ ꯌꯥꯎꯗ꯭ꯔꯗꯤ ꯅꯪ ꯋꯥꯁꯤꯅ ꯂꯥꯏꯛ ꯂꯥꯏꯗꯤ ꯁꯨꯃ ꯏꯝꯄꯣꯔꯇꯦꯟ ꯑꯣꯏꯔꯦꯕ ꯁꯦꯚ ꯍꯩꯕꯗꯒꯤꯗꯤ ꯅꯪꯁꯨ ꯑ ꯁꯃꯨꯗ꯭ꯔ ꯑꯃ ꯌꯥꯏ
ꯗꯤꯁ ꯏꯔꯗꯤ ꯗꯤꯁ ꯏꯔꯗꯤ ꯗꯤꯁ ꯏꯌꯥꯔꯗꯤ ꯇ꯭ꯔꯥꯏ ꯇꯧꯔꯔꯣꯏ ꯅꯪ
ꯑꯩꯔꯣ ꯑꯩ ꯇꯧꯔꯔꯣꯏꯗ ꯇꯣꯛꯈ꯭ꯔꯦ ꯈ꯭ꯔꯤ ꯈꯨꯠ ꯍꯥꯝꯈ꯭ꯔꯦ ꯍꯣꯇꯦꯜ ꯏꯟꯗꯁꯇ꯭ꯔꯤꯒꯨꯝꯕ ꯚꯟ ꯒ꯭ꯔꯨꯒꯨꯝꯕ ꯑꯩ ꯈꯨꯅꯥꯝꯈꯦ
ꯑꯗꯨꯗꯤ ꯀꯔꯤ ꯑꯣꯖꯥ
ꯑꯣꯖꯥꯗ ꯑꯁ ꯇꯧꯔꯁꯨ ꯑꯗꯨꯝ ꯂꯩꯒꯅꯤ ꯑꯁꯤ ꯑꯉꯥꯡ ꯑꯅꯤ ꯂꯩꯕꯁꯦ ꯊꯥꯛꯈꯤꯒꯅꯦ ꯑꯗꯨꯒ ꯊꯥꯛꯄ ꯂꯣꯏꯔꯒ ꯀꯔꯤ ꯇꯧꯕ ꯌꯥꯕ꯭ꯔꯥ ꯌꯦꯡꯈꯤꯒꯦ ꯑꯁ ꯅꯪ ꯅꯣꯏ ꯈꯪꯂꯕꯒꯤꯗꯤ ꯅꯣꯏꯗꯤ ꯑꯃꯔꯣꯝ ꯍꯥꯏꯔꯝꯗꯤ ꯁꯨꯝ ꯑꯦꯝꯗꯣ ꯐꯥꯠ ꯂꯩꯈ꯭ꯔꯦꯅ ꯑꯈꫭꯏꯗꯤ ꯀꯦꯕꯤꯟ ꯀꯔꯤꯌꯨ ꯑꯃꯨꯛ ꯑꯣꯏꯅ ꯊꯤꯅꯉꯥꯏꯁꯨ ꯍꯥꯏꯠꯁꯨ ꯌꯥꯗꯕꯒꯨꯝ ꯑꯃ ꯂꯥꯏꯔꯤꯛ ꯆꯠꯀꯦ ꯍꯥꯏꯔꯁꯨ ꯂꯥꯏꯔꯤꯛꯁꯨ ꯍꯩꯇꯕꯒꯨꯝ ꯑꯁ ꯈꯪꯗ‌ꯦ ꯋꯥꯏ ꯂꯥꯏꯐꯀꯤ ꯏꯃꯤꯟ ꯂꯥꯏꯐꯁꯤ ꯊꯤꯕꯗ ꯊꯤꯕꯗ ꯆꯍꯤ ꯑꯅꯤ ꯑꯍꯨꯝꯁꯨ ꯃꯥꯡꯈ꯭ꯔꯦ ꯑꯗꯨꯝ
ꯑꯥꯝ ꯑꯁꯤ ꯍꯣꯇꯦꯜ ꯃꯦꯅꯦꯖꯃꯦꯟꯒꯨꯝꯕꯗꯤ ꯄꯥꯝꯗꯕ꯭ꯔꯣ
ꯑꯦ ꯀꯥꯟꯅꯗꯕꯅꯦ ꯆꯠꯀꯅꯨ ꯆꯠꯀꯅꯨ ꯈꯪꯗ‌ꯦꯀꯣ ꯅꯣꯏꯒꯤ ꯅꯆ‌ꯦꯅ ꯂꯥꯏꯟ ꯊꯤꯕꯤꯔꯒ ꯆꯪꯍꯟꯕ ꯉꯝꯒꯅꯤ ꯍꯥꯏꯔꯗꯤꯀꯣ ꯑꯗꯨꯕꯨ ꯑꯩꯈꯣꯏꯒꯤ ꯏꯁꯥꯅ ꯆꯠꯂꯒ ꯊꯤꯕ ꯍꯥꯏꯁꯦ ꯏꯟꯇꯔꯟ ꯀꯩꯀꯥ ꯇꯧꯕꯗ ꯑꯁ ꯑꯁ ꯈꯪꯗꯦꯗ ꯄꯩꯁꯥꯗ ꯑꯊꯥꯗꯅꯤꯡꯗꯕ ꯏꯃꯨꯡꯗ ꯂꯩꯔꯗꯤꯀꯣ ꯍꯥꯏꯗꯤ ꯏꯃꯥ ꯏꯄꯥꯁꯤꯡꯅ ꯄꯩꯁꯥ ꯊꯥꯗꯔꯔꯣꯏ ꯍꯥꯏꯔꯗꯤ ꯑꯩꯈꯣꯏꯗꯤ ꯎꯄꯥꯏ ꯂꯩꯇꯦꯕ ꯍꯣꯇꯦꯜ ꯃꯦꯅꯦꯖꯃꯦꯟ ꯇꯝꯕ ꯍꯥꯏꯁꯦ ꯈꯔꯗꯤ ꯑꯍꯥꯟꯕꯗꯗꯤ ꯈꯔꯗꯤ ꯄꯩꯁꯥꯗꯤ ꯆꯠꯄꯅꯦꯕ ꯑꯗꯨꯝ ꯍꯧꯔꯛꯄ ꯀꯥꯟꯗꯀꯣ ꯍꯥꯏꯗꯤ ꯏꯟꯇꯔꯟꯁꯤꯞ ꯊ꯭ꯔꯤ ꯃꯟꯁ ꯁꯤꯛꯁ ꯃꯟꯁ ꯇꯨꯋꯦꯜꯐ ꯃꯟꯁ ꯇꯧꯕꯁꯨ ꯂꯩꯌꯦꯕ ꯑꯗꯨ ꯃꯅꯨꯡꯗ ꯑꯗꯨ ꯑꯗꯨ ꯏꯟꯇꯔꯟꯁꯤꯞ ꯇꯧꯕ ꯍꯥꯏꯁꯦ ꯂꯤꯁꯤꯡ ꯑꯅꯤ ꯑꯍꯨꯝ ꯂꯤꯁꯤꯡ ꯇꯔꯨꯛꯀꯨꯝꯕ ꯇꯧꯅꯤ ꯃꯤ ꯃꯤ ꯂꯝꯗ ꯂꯩꯔꯒ ꯂꯤꯁꯤꯡ ꯇꯔꯨꯛꯅ ꯀꯩ ꯇꯧꯕꯤꯔꯣꯅꯤ ꯑꯣꯛꯇꯣ ꯚꯔꯥ ꯆꯠꯄꯗꯗ ꯂꯣꯏꯔꯅꯤ ꯑꯗꯨꯅꯦ
ꯑꯗꯨ ꯃꯣꯏ ꯍꯣꯇꯦꯜ ꯃꯦꯅꯦꯖꯃꯦꯟ ꯇꯧꯕꯗꯣꯀꯣ ꯃꯣꯏ ꯑꯦꯝꯁꯨ ꯂꯩꯕꯅꯤ ꯃꯣꯏ ꯍꯣꯇꯦꯜ ꯃꯦꯅꯦꯖꯃꯦꯟ ꯑꯁ ꯃꯣꯏ ꯄꯥꯝꯃ꯭ꯔꯒ ꯇꯧꯕꯁꯨ ꯅꯠꯇꯕ ꯃꯣꯏꯒꯤ ꯁꯔꯇꯤꯐꯤꯀꯦꯠ ꯄꯥꯝꯕꯗꯣ ꯑꯗꯨꯒ ꯀ꯭ꯔꯨꯁ ꯆꯠꯅꯤꯡꯕ ꯀ꯭ꯔꯨꯁꯀꯤꯗꯃꯛꯇ ꯇꯧꯕ ꯑꯩꯈꯣꯏꯁꯨ ꯂꯩꯏꯕꯅꯦꯕ ꯃꯣꯏ
ꯎꯝ ꯃꯥꯅꯦ ꯑꯗꯨꯕꯨꯀꯣ ꯑꯁ ꯈꯪꯗꯦ ꯑꯩꯗꯤ ꯍꯣꯏ ꯌꯥꯝ ꯃꯥꯡꯕꯅꯦ ꯍ‌ꯦ ꯋꯥꯏ ꯑꯗꯨꯅ ꯇꯣꯛꯈ꯭ꯔꯦ ꯑꯩ ꯎꯝ ꯕꯤꯠ ꯂꯩꯇ‌ꯦ ꯑꯗꯨ ꯍꯥꯏꯗꯤ ꯗꯥꯏꯔꯦꯛ ꯀ꯭ꯔꯨꯁ ꯆꯪꯕ ꯍꯥꯏꯁꯤꯁꯨ ꯀꯣ ꯃꯣꯏꯒꯤ ꯁꯥꯔꯇꯤꯐꯤꯀꯦꯠꯁꯦ ꯐꯥꯏꯚ ꯏꯁꯇꯥꯔꯁ ꯇꯥꯟꯅꯗꯔꯗꯤ ꯊ꯭ꯔꯤ ꯏꯁꯇꯥꯔ ꯆꯪꯕ ꯌꯥꯗꯦꯕ ꯐꯣꯔ ꯏꯁꯇꯥꯔꯒ ꯐꯥꯏꯚ ꯏꯁꯇꯥꯔ ꯐꯥꯏꯚ ꯊꯥꯔꯇꯤ ꯁꯤꯛꯁ ꯃꯟꯁꯇ ꯆꯪꯕ ꯌꯥꯒꯅꯤꯕꯀꯣ ꯍꯦꯛ ꯇ꯭ꯔꯦꯅꯤꯡ ꯀꯩꯅꯣ ꯂꯣꯏꯔꯒ ꯁꯤꯛꯁ ꯃꯟꯁ ꯇꯧꯔꯒ ꯑꯗꯨꯝ ꯆꯪꯕ ꯌꯥꯏꯌꯦꯕ ꯑꯗꯣ ꯐꯣꯔ ꯏꯁꯇꯥꯔꯅ ꯑꯃꯨꯛꯀ ꯆꯍꯤ ꯑꯃ ꯆꯪꯒꯅꯤ ꯍꯥꯏꯌꯦꯕ ꯃꯣꯏꯒꯤ ꯁꯥꯔꯇꯤꯐꯤꯀꯦꯠ ꯀ꯭ꯔꯣꯁ ꯑꯣꯏꯅ ꯌꯦꯡꯕꯁꯦ ꯑꯗꯣ ꯑꯩꯈꯣꯏꯅ ꯑꯃꯨꯛ ꯐꯥꯏꯚ ꯏꯁꯇꯥꯔ ꯐꯣꯔ ꯏꯁꯇꯥꯔꯗꯗꯤ ꯏꯂꯥꯏ ꯂꯥꯏꯅ ꯆꯪꯕ ꯌꯥꯗꯦꯕ
ꯍꯥꯏꯗꯤ ꯏꯟꯇꯔꯚꯤꯌꯨ ꯇꯧꯒꯅꯤ ꯕꯣꯗꯤ ꯐꯤꯖꯤꯀꯦꯜ ꯍꯦꯜꯠ ꯆꯦꯛꯑꯞ ꯆꯠꯀꯅꯤ ꯌꯥꯝꯅ ꯇꯧꯋꯦꯕ
ꯎꯝ
ꯑꯗꯨꯒꯤ ꯌꯥꯝ ꯋꯥꯕꯅꯦ ꯑꯗꯨꯗꯨꯅ ꯍꯣꯇꯦꯜ ꯃꯦꯅꯦꯖꯃꯦꯟꯗꯤ ꯁꯨꯝ ꯇꯧ ꯇꯧꯒꯅꯨ ꯑꯩ ꯃꯤꯗꯨꯁꯨ ꯍꯥꯏꯕꯅꯦ ꯅꫭꯏꯅ ꯋꯥꯅꯤꯡꯉꯗꯤ ꯀꯥꯏꯗꯦ ꯇꯧꯋꯣ ꯅꯁꯥꯅ ꯑꯦꯛꯁꯄꯤꯔꯌꯦꯟꯁ ꯇꯧꯔꯒ ꯊꯣꯛꯂꯛꯀꯦ ꯍꯥꯏꯔꯗꯤ ꯀꯥꯏꯗꯦ ꯑꯗꯨꯕꯨ ꯑꯥꯗ ꯍꯣꯇꯦꯜ ꯃꯦꯅꯦꯁꯃꯦꯟ ꯇꯧꯕꯅꯤꯅ ꯆꯠꯂꯒ ꯂꯥꯁꯇ ꯀꯩꯅꯣ ꯇꯧꯕꯁꯨ ꯂꯩꯕꯅꯦ ꯑꯩꯅ ꯍꯥꯏꯕꯅꯦ ꯍꯥꯏꯗꯤ ꯑꯩꯈꯣꯏꯗꯤ ꯃꯤꯅ ꯏꯃꯥ ꯏꯄꯥꯅ ꯄꯩꯁꯥ ꯇꯤꯡꯉꯒ